ꯑꯣ
ꯍꯜꯂꯣ
ꯀꯩꯗꯧꯔꯤꯅꯣ
ꯍ ꯎꯝ ꯍꯥ ꯆꯥꯛꯆꯆꯥꯔꯕꯣ
ꯇꯔ ꯅꯪꯗꯤ
ꯅꯪ ꯅꯪꯒꯤ ꯑꯦ ꯆꯥꯗ꯭ꯔꯔꯤ ꯅꯪ ꯖꯤꯡ ꯖꯤꯡ ꯖꯪ ꯖꯪ ꯖꯪ ꯖꯤꯡ ꯖꯪ ꯖꯪ ꯃꯈꯣꯟ ꯇꯥꯗ꯭ꯔꯦꯅꯦ ꯍꯧꯖꯤꯛꯇꯤ ꯎ ꯃꯣꯏꯁꯨ ꯃꯣꯏꯁꯨ ꯇꯨꯝꯕ ꯆꯠꯈ꯭ꯔꯕ ꯖꯥꯠꯂ ꯌꯦꯉꯣꯗꯗꯤ ꯑ
ꯎꯗ꯭ꯔꯦ ꯑꯩꯒꯤ ꯅꯦꯠꯋꯥꯛꯁꯦ ꯅꯨꯡꯉꯥꯏꯕ꯭ꯔꯣ ꯇꯥꯕ꯭ꯔꯣ
ꯇꯥꯏ ꯍꯧꯖꯤꯛꯇꯤ
ꯍꯜꯂꯣ
ꯇꯥꯏ ꯇꯥꯏ ꯇꯥ
ꯇꯥꯔꯦ ꯇꯔꯦ ꯇꯥꯔꯦ ꯇꯥꯔꯦ
ꯅꯪꯒꯤ ꯅꯦꯠꯋꯥꯛꯇꯣ ꯈꯤꯇꯪ ꯅꯨꯡꯉꯥꯏꯇꯕ ꯃꯥꯜꯂꯦ
ꯎꯝ ꯂꯥꯏꯐꯝ ꯃꯐꯝꯅꯤ ꯑꯩꯥꯏ ꯑꯩꯅ ꯇꯧꯔꯛꯄꯗꯨꯒ ꯍꯧꯖꯤꯛꯀ ꯆꯞ ꯥꯏ ꯃꯐꯝ ꯑꯃꯍꯗꯞ ꯂꯩ ꯅꯦꯠꯋꯥꯛ ꯅꯨꯡꯉꯥꯏꯇꯕꯗꯤ ꯌꯥꯕꯒꯤ ꯅꯦꯠ ꯈꯔ ꯅꯨꯡꯉꯥꯏ ꯑꯗꯨꯝ ꯂꯩ ꯕ ꯑꯩꯈꯣꯏ ꯌꯨꯝ ꯑꯗꯨꯒꯤ ꯑꯩ ꯂꯣꯏꯁꯤꯟꯕ ꯉꯝꯗ꯭ꯔꯕ ꯅꯦꯕ ꯈꯔ ꯇꯔꯦꯟ ꯁ꯭ꯋꯥꯏꯗ ꯂꯣꯏꯁꯜꯂꯒꯅꯤ
ꯌꯥꯝ ꯅꯨꯡꯁꯤꯕ ꯋꯥꯔꯤꯅꯤꯗ
ꯎꯝ ꯆꯤꯡꯗ ꯂꯩꯕꯅꯤꯅ ꯄ ꯂꯩꯇ꯭ꯔꯤꯅꯦ
ꯎꯝ ꯃꯩꯗꯤ ꯂꯥꯛꯄ꯭ꯔꯣ
ꯂꯔꯑꯦ ꯑꯃꯗꯤ ꯍꯧꯖꯤꯛꯀꯥꯟꯗꯤ ꯐꯖꯅ ꯂꯥꯛꯑꯦ
ꯑꯥ
ꯑ ꯔꯣꯖ
ꯅꯪ ꯕꯣꯣꯔ ꯌꯦꯡꯕ꯭ꯔꯣ
ꯅꯣ ꯑꯩꯕ ꯌꯦꯡꯗꯦ ꯌꯦꯡꯅꯤꯡꯁꯨ ꯌꯦꯡꯅꯤꯡꯗꯦ ꯇꯟꯁꯨ ꯇꯜꯂꯦ ꯄꯥꯝꯁꯨ ꯄꯥꯝꯃꯦ
ꯎꯝ ꯎ
ꯇꯝ ꯀꯩꯅꯅ ꯇꯧꯕꯒꯤ ꯃꯣꯏꯗꯨ ꯃꯇꯝ ꯇꯥꯏꯃꯤꯡ ꯑꯗꯨ ꯑꯩꯈꯣꯏꯒ ꯆꯠꯅꯗ꯭ꯔꯦꯕ
ꯑ
ꯐꯖꯅ ꯇꯨꯝꯒꯗꯕ ꯃꯇꯝꯗꯕꯨ ꯁꯥꯟꯅꯕꯅꯤꯅ ꯑ ꯑꯩꯈꯣꯏꯗꯤ ꯑꯗꯨ ꯌꯦꯡꯉꯗꯤ ꯑꯌꯨꯛꯇꯤ ꯀꯗꯥꯏꯗ ꯉꯟꯅ ꯆꯥꯛ ꯊꯣꯡꯒꯅꯤ ꯄꯨꯂꯞ ꯆꯔꯥ ꯍꯦꯟꯗꯣꯏꯅꯤꯅꯦ ꯑꯗꯨꯗꯨꯕꯨ ꯌꯦꯡꯉꯗꯤ
ꯑ
ꯇꯜꯂꯦ ꯕꯣꯜ ꯌꯥꯝ ꯕꯣꯜꯗꯣ ꯌꯥꯝ ꯄꯥꯝꯕꯁꯨ ꯑꯣꯏꯗꯕꯒꯤ ꯑꯗꯨꯝ ꯑꯩꯗꯣ ꯌꯦꯡꯗ꯭ꯔꯕ
ꯎꯝ
ꯐꯥꯏꯅꯦꯜꯗ ꯑꯣꯏꯅ ꯁꯪꯉꯗꯤ ꯌꯦꯡꯒꯅꯤ ꯑꯗꯨ ꯁꯪꯗ꯭ꯔꯗꯤ ꯈꯪꯗꯦ ꯑꯩꯈꯣꯏ ꯌꯨꯝꯒꯤ ꯇꯤꯚꯤꯗꯨ ꯋꯥꯏꯐꯥꯏ ꯀꯅꯦꯛ ꯇꯧꯕꯗꯨ ꯄ꯭ꯔꯣꯕ꯭ꯂꯦꯝ ꯂꯩꯕ
ꯑꯝ
ꯑꯗꯨꯒꯤꯁꯨ ꯌꯦꯡꯗꯕꯅꯦ ꯑꯗꯨ ꯌꯥꯗꯗꯤ ꯌꯦꯡꯗꯤ ꯌꯦꯡꯒꯗꯕꯅꯦ ꯅꯠꯇ꯭ꯔꯗꯤ ꯐꯣꯟꯁꯨ ꯐꯣꯟꯗ ꯌꯦꯡꯒꯗꯕꯁꯨ ꯑꯩꯈꯣꯏ ꯅꯦꯠꯋꯥꯛ ꯌꯥꯗꯕꯒꯤ ꯑꯩꯈꯣꯏ ꯏꯃꯨꯡꯁꯤꯡꯁꯨ ꯌꯦꯡꯅꯤꯡꯉꯗꯤ ꯃꯤ ꯑꯇꯣꯞꯄꯒꯤ ꯌꯨꯝꯗ ꯑꯗꯨꯝ ꯌꯦꯔꯒ ꯆꯥꯂꯛꯄꯅꯦꯕ ꯅꯨꯄꯥꯁꯤꯡꯗꯣ ꯑꯩꯈꯣꯏꯗꯤ ꯁꯨ ꯌꯥꯗ꯭ꯔꯦ ꯄ ꯁꯤꯟꯁꯤꯡꯒꯤ ꯇꯥꯗꯤ ꯀꯩꯅ ꯑ ꯕꯣꯔꯣ ꯇꯦꯔꯣꯗ ꯃꯤꯒꯤ ꯌꯗ ꯍ ꯌꯦꯡꯉ ꯆꯠꯂꯗꯤ ꯌꯦꯉ ꯂꯣꯏꯔꯦ
ꯎ
ꯉꯛꯈ꯭ꯔꯅꯤ ꯃꯤꯁꯤꯡꯅ ꯎꯝ
ꯑꯩꯈꯣꯏꯗꯤ ꯌꯦꯡꯉꯗ
ꯕꯣꯜꯗ ꯕꯣꯜꯗ ꯍꯥꯏꯌꯦ ꯐꯣꯟꯗꯁꯨ ꯅꯦꯠ ꯅꯨꯡꯉꯥꯏꯇꯕꯒꯤꯀꯣ ꯍꯗ ꯋꯥ ꯆꯥꯛ ꯌꯦꯟꯁꯥꯡ ꯊꯣꯡꯉꯣꯏꯗ꯭ꯔꯣ
ꯍꯣꯡꯗ꯭ꯔꯤꯉꯩ ꯃꯨꯠꯈ꯭ꯔꯦ
ꯑꯁ ꯅꯣꯏ ꯁꯤꯇꯤꯒꯤ ꯂꯥꯏꯐꯁꯦ ꯑꯩꯈꯣꯏꯗꯒꯤꯗꯤ ꯀꯩꯅꯨꯝ ꯌꯥꯗꯦꯅꯦ
ꯃꯩ ꯃꯨꯠꯈ꯭ꯔꯦ ꯄꯥꯏꯂꯩ ꯇꯦ ꯆꯥꯛ ꯆꯥꯔꯔꯣꯢ
ꯃꯩ ꯃꯨꯠꯂꯁꯨ ꯒꯦꯁꯇ ꯊꯣꯡꯅꯤ ꯍꯥꯏꯅꯠꯇ꯭ꯔꯣ
ꯒ꯭ꯌꯥꯁ ꯁꯛꯄꯅꯤ ꯑꯩꯈꯣꯏꯅ ꯇꯣꯡꯗꯤ ꯀꯩꯅꯣ ꯑꯦꯂꯦꯛꯇ꯭ꯔꯤꯛ ꯁꯤꯟ ꯑꯗꯤ ꯃꯝꯃꯦꯕ
ꯎꯝ ꯎꯝ ꯎꯝ
ꯑꯁ ꯀꯥꯡ ꯌꯥꯝꯃꯟꯕꯒꯤ ꯀꯥꯡꯅ ꯊꯥꯡꯒꯦ ꯇꯧꯔꯦ
ꯀꯥꯡꯅ ꯊꯥꯡꯉꯗꯤ ꯄꯥꯏꯔꯒ ꯂꯩꯔꯅꯤꯡꯉ ꯐꯔꯅꯤ
ꯃꯊꯛꯇ ꯃꯊꯛꯇ
ꯎꯝ ꯃꯤ ꯀꯅꯥ ꯑꯇꯣꯞꯄꯗꯤ ꯄꯥꯏꯌꯣ ꯐꯪꯕꯒꯤ ꯁ꯭ꯄꯥꯏꯗꯔ ꯃꯦꯟ ꯑꯣꯏꯅꯤꯡꯉꯒ ꯂꯩꯔꯤꯀꯥꯟꯗ
ꯎ ꯕꯤꯔꯥꯅꯤꯍꯦ ꯁꯄꯥꯢꯗꯔꯃꯦꯟꯗꯤ ꯎꯝ
ꯃꯩ ꯃꯨꯠꯄ ꯀꯌꯥꯝ ꯀꯨꯏꯔꯒꯦ
ꯍꯧꯖꯤꯛ ꯅꯪ ꯑꯩꯩꯅ ꯐꯣꯟ ꯇꯧꯒꯦꯅ ꯍꯦꯛ ꯇꯧꯕ ꯃꯨꯠꯄ
ꯑꯣ ꯁꯤꯇꯤꯗꯅꯤꯅ ꯀꯨꯏꯅ ꯃꯨꯠꯀꯟ ꯃꯨꯠꯂꯣꯏꯗꯕ ꯃꯥꯜꯂꯦꯗ ꯉꯥꯟ ꯊꯨ ꯊꯨꯅ ꯂꯥꯛꯑꯝꯒꯅꯤꯅ
ꯑꯁ ꯈꯪꯗꯦꯗ ꯂꯥꯠ ꯂꯥꯛꯇꯦꯗ
ꯀꯨꯏ ꯀꯨꯏꯅ ꯂꯥꯛꯇꯦ
ꯅꯪꯅ ꯀꯅꯥ ꯀꯅꯥ ꯂꯩꯕꯅꯣ
ꯑꯩꯒꯤ ꯏꯃꯥꯟꯅꯕ
ꯅꯪꯒꯤ ꯅꯃꯥꯟꯅꯕꯗꯤ ꯀꯔꯥꯢ ꯆꯠꯈ꯭ꯔꯦ
ꯃꯥꯒꯤ ꯅꯨꯄꯤꯒ ꯋꯥꯔꯤ ꯁꯥꯟꯅꯔꯤ
ꯏꯉꯥ
ꯀꯔꯤꯅꯣꯃꯦ ꯐꯖꯅꯥ ꯉꯪꯀꯨꯅꯦ ꯐꯒꯤꯔꯣ ꯁꯤꯕꯨ
ꯍꯥꯥ
ꯍꯥ ꯄꯩꯁꯥ ꯐꯥꯎꯅꯒꯦ ꯅꯨꯄꯤꯒꯕꯨ ꯔꯦ ꯁꯥꯟꯅꯔꯒ ꯀꯗꯤ ꯀꯥꯟꯅꯕ꯭ꯔꯣ ꯄꯩꯁꯥ ꯐꯥꯎꯅꯤꯡꯉꯥꯏꯁꯨ ꯅꯠꯇꯦ ꯅꯠꯇ꯭ꯔꯣ ꯍꯥꯍꯥ ꯑꯩꯈꯣꯏꯒꯤꯁꯤꯅ ꯈꯔ ꯅꯨꯡꯉꯥꯏꯇ꯭ꯔꯣ
ꯌꯥꯟ ꯌꯥꯝ ꯇꯥꯗꯦꯗ ꯃꯣꯏꯁꯦ ꯁꯦꯁ ꯑꯩꯈꯣꯏꯒꯨꯝꯅꯒꯅꯦ ꯅꯨꯄꯤ ꯀꯣꯏꯗ꯭ꯔꯒ ꯁꯤ ꯃꯧ ꯈꯗ ꯈꯔ ꯑꯗꯨꯝ ꯈꯥꯏꯔꯒ ꯂꯩꯕꯁꯤꯅ ꯅꯨꯡꯉꯥꯏꯑꯕ
ꯍꯥꯍꯥꯒ
ꯅꯪꯁꯦ ꯑꯩꯒꯤ ꯑꯩꯒꯤ ꯀꯟꯇꯦꯛ ꯂꯤꯁꯇꯒꯤ ꯃꯥꯎꯒꯤ ꯅꯝꯕꯔꯁꯤ ꯇꯔꯥ ꯀꯨꯟꯗꯤ ꯂꯩꯔꯕꯅꯤ ꯈꯔꯗꯤ ꯀꯦꯜꯂꯕꯅꯤ ꯀꯥꯏ
ꯁꯤꯁ ꯈꯔꯗꯤ ꯀꯦꯜꯂꯝꯅꯤ ꯀꯥꯏꯅ ꯌꯥꯔꯦꯗ ꯗꯔꯀꯥꯔ ꯂꯩꯕꯒꯤ
ꯑꯦ ꯃꯧ ꯈꯔꯗꯤꯅꯦ ꯑꯁ ꯃꯥꯒꯤ ꯅꯨꯄꯥꯒ ꯈꯥꯏꯅꯔꯒ ꯂꯥꯛꯑꯒꯦ ꯍꯥꯏꯔꯁ ꯂꯩꯔꯕꯤ ꯀꯥꯏꯅ
ꯑꯗꯨꯒꯨꯝꯕꯗꯤ ꯈꯔꯃꯨꯛ ꯃꯀꯣꯛꯇꯣ ꯈꯔ ꯌꯥꯗꯕ ꯑꯣꯏꯔꯝꯅꯤ
ꯑꯩ ꯉꯁꯤꯁꯦ ꯑꯩ ꯉꯁꯤ ꯆꯥꯛ ꯈꯔ ꯂꯥꯝꯃꯒ ꯗꯥꯏꯂꯣꯛ ꯇꯧꯕ ꯉꯝꯗꯕꯅꯤ ꯑꯩꯁꯦ ꯗꯥꯏꯂꯣꯛ ꯇꯧꯕ ꯃꯇꯝꯗꯣ ꯌꯧꯗ꯭ꯔꯦꯕꯀꯣ ꯍꯌꯦꯡꯗꯤ ꯑꯩꯒꯤ ꯗꯥꯏꯂꯣꯛ ꯇꯥꯕꯗ ꯅꯨꯄꯤꯒꯤ ꯈꯪꯗꯦ ꯅꯨꯄꯥꯔ ꯀꯌꯥ ꯉꯥꯎꯕꯅꯩꯍꯦ
ꯑꯁ ꯌꯥꯝ ꯗꯥꯏꯂꯣꯛ ꯍꯩꯕꯅꯦꯕ
ꯑꯁ ꯑꯩꯗꯤꯅꯦ ꯑꯩꯒꯤ ꯆꯤꯟꯁꯦ ꯉꯥꯡꯈ꯭ꯔꯗꯤꯅꯦ ꯑꯩꯒꯤ ꯆꯤꯟꯁꯦ ꯃꯊꯟꯇ ꯃꯊꯟꯇ ꯉꯥꯡꯉꯦꯕ ꯈꯥꯝꯕ ꯉꯝꯗꯦꯕ
ꯂꯣꯛꯇꯒꯤ ꯂꯣꯛꯇꯒꯤ ꯏꯁꯤꯡ ꯆꯦꯟꯊꯕꯒꯨꯝꯅ ꯄꯔ ꯄ꯭ꯔ ꯄ꯭ꯔ ꯄ꯭ꯔ ꯄ꯭ꯔ ꯄ꯭ꯔ ꯄ꯭ꯔ ꯇꯥꯔꯦ ꯑꯁ ꯕꯦꯔꯅꯦꯍꯦ ꯑꯩ ꯐꯥꯎꯕ ꯈꯥꯝꯕ ꯉꯝꯗꯦ
ꯉꯥꯡꯃꯜꯂꯁꯨ ꯌꯥꯗꯕꯅꯤꯍꯦ
ꯈꯣꯗꯦꯗ ꯑꯩꯒꯤ ꯆꯤꯟꯁꯤꯗꯤꯅꯦ ꯄꯪꯉꯥꯡꯗ ꯉꯥꯡꯉꯦ ꯋꯥꯕꯁꯨꯕ ꯈꯪꯗꯦ ꯑꯩ ꯇꯨꯝꯈ꯭ꯔꯁꯨꯅꯦ ꯑꯩꯒꯤ ꯆꯤꯟꯗꯤ ꯑꯗꯨꯝ ꯂꯦꯡꯉꯒ ꯂꯩꯒꯅꯤ ꯎꯝ
ꯁꯟꯁꯨ ꯇꯨꯝ ꯁꯟꯁꯨ ꯇꯨꯝꯃꯁꯨ ꯁꯥꯏ ꯁꯥꯏꯔꯒ ꯇꯨꯝꯕꯗꯣ ꯅꯪꯁꯨ ꯁꯟꯒ ꯃꯟꯅꯕ ꯑꯣꯏꯔꯝꯅꯤ ꯑꯗꯨꯗꯤ
ꯑꯩꯒꯤ ꯏꯆꯦꯗꯣ
ꯎꯝ
ꯁꯥꯟꯅꯦꯕ
ꯑꯁ ꯁꯟꯒꯤ ꯁꯟꯒꯤ ꯃꯄ꯭ꯋꯥꯅꯤ ꯑꯗꯨꯗꯨꯅ
ꯎꯝ ꯑꯩꯒꯤ ꯑꯩꯒꯤ ꯏꯅꯥꯎꯅꯨꯄꯥꯗꯣ ꯍꯥꯃꯦꯡꯅꯦꯕꯀꯣ
ꯎꯝ ꯎꯝ ꯅꯪꯒꯤ ꯏꯃꯥ ꯅꯪꯒꯤ ꯏꯃꯥꯒ ꯏꯄꯥꯗꯤ
ꯑꯩꯒꯤ ꯏꯃꯥꯗꯨꯅ ꯀ ꯏꯔꯣꯏ
ꯑꯥ ꯔꯪꯒꯤ ꯏꯄꯥꯗꯦ
ꯎ ꯑꯩ ꯑꯩꯒꯤ ꯏꯄꯥꯅ ꯁꯟꯖꯔꯁꯤ ꯂꯥꯛꯑꯕ
ꯑꯣ ꯑꯁ ꯅꯣꯏ ꯏꯃꯨꯡꯁꯤꯗꯤ ꯅꯥꯩꯕ ꯉꯥꯛꯇꯪꯅꯤꯅꯦ
ꯅꯩꯕ ꯉꯥꯛꯇꯅꯦ ꯑꯩꯅ ꯑꯩꯅꯅꯦ
ꯎꯝ
ꯑꯩꯅ ꯁꯟꯅꯥꯎ ꯁꯤ
ꯖꯨꯗ ꯄꯨꯜꯂꯞ ꯂꯩꯔꯨꯔꯣ ꯑꯗꯨꯗꯤ
ꯖꯨꯗ ꯂꯩꯔꯗꯤ ꯏꯟꯁꯥꯡ ꯍꯥꯎꯇꯦ
ꯑꯣꯔꯒꯥꯅꯤꯛ ꯑꯣꯔꯒꯥꯅꯤꯛ ꯆꯥ ꯐꯪꯗꯦꯕ ꯖꯪꯒꯜꯗ ꯂꯩꯕꯅ ꯐ꯭ꯔꯦꯁ ꯆꯥ ꯐꯪꯉꯤꯗꯅ
ꯎꯝ
ꯐ꯭ꯔꯤꯗꯅꯦꯕ ꯅ ꯂꯩꯔꯤꯁꯦ ꯍꯧꯖꯤꯛ
ꯎ ꯑ ꯑꯗꯨꯖꯨꯗ
ꯃꯤ ꯊ ꯖꯨꯗꯒꯤ ꯅꯥꯟꯊꯣꯛꯀ ꯃꯥꯥꯂꯦꯗ
ꯖꯨꯗꯒꯤ ꯅꯟꯊꯣꯛꯄꯅꯤ ꯑꯩꯅ ꯆꯦꯜꯂꯁꯤ ꯑꯩꯅ ꯆꯦꯜꯂꯛꯄꯅꯤ ꯑꯩꯈꯣꯏ ꯄꯨꯜꯂꯞ
ꯑꯁ ꯅꯪꯅ ꯂꯣꯏꯅ ꯆꯤꯡꯊꯣꯛꯄꯅꯦꯕ ꯅꯪꯒꯤ ꯏꯃꯨꯡ ꯃꯅꯨꯡ ꯂꯣꯏꯅꯃꯛ
ꯖꯨ ꯖꯨꯒꯤ ꯒꯦꯠꯀꯤꯤꯞꯄꯔꯗ ꯑꯩꯅ ꯑꯁ ꯊꯦꯝ ꯊꯦꯝ ꯑꯩꯅ ꯅꯨꯄꯤ ꯁꯥꯔꯒ ꯊꯦꯝ ꯊꯦꯝꯃꯒ ꯇꯧꯔꯒ ꯃꯥꯅ ꯒꯦꯠ ꯍꯥꯡꯕꯤꯔꯦ ꯑꯗꯨꯒ ꯑꯣꯏꯅ ꯇꯦꯟꯕꯅꯦ ꯃꯥꯉꯣꯟꯗ ꯃꯉꯣꯟꯗ ꯑꯃꯨꯛ ꯖꯨ ꯃꯅꯨꯡꯗ ꯅꯝꯁꯤꯜꯂꯝꯃꯤ
ꯅꯪꯗꯤ ꯑꯦꯐ ꯑꯥꯏ ꯑꯥꯔ ꯆꯟꯕ ꯌꯥꯔꯅꯤ ꯑꯗꯨꯗꯤ ꯅꯪꯉꯣꯟꯗ
ꯍꯥꯥ
ꯅꯪꯉꯣꯟꯗ ꯑꯦꯐ ꯑꯥꯏ ꯑꯥꯔ ꯆꯟꯕꯤꯕ ꯌꯥꯔꯦꯕ ꯑꯗꯨꯗꯤ
ꯀꯅꯥꯅ ꯁꯥꯟꯗꯕ ꯑꯦꯐ ꯑꯥꯏ ꯑꯔ ꯁꯥꯟꯅ ꯀꯅꯥ ꯐꯥꯕꯤꯗꯍꯪ ꯅꯪꯁꯤꯗꯤ ꯑꯦꯐ ꯑꯥꯏ ꯑꯥꯔ ꯄꯥꯜꯂꯒ ꯆꯠꯊꯣꯛꯀꯦ ꯍꯥꯏꯕ ꯃꯥꯜꯂꯦꯗ ꯑꯩꯕꯨ
ꯎꯝ ꯇꯧꯁꯤꯔꯥ ꯈꯪꯗꯦ ꯄꯩꯁꯥ ꯈꯔ ꯐꯪꯅꯕ ꯄꯩꯁꯥ ꯈꯔ ꯅꯤꯔꯒꯀꯣ ꯅꯉꯜꯁꯦ ꯑꯃꯨꯛ ꯖꯨꯗ ꯊꯝꯖꯤꯟꯁꯦ ꯍꯪꯗꯦ
ꯁꯟ ꯊꯣꯡꯕ ꯆꯠꯅꯤꯡꯉ ꯑꯣ
ꯅꯪꯒꯤꯦ ꯅꯪꯒꯤꯦ ꯅ ꯄꯥꯗ ꯊꯅ ꯃꯖꯥ ꯁꯟ ꯊꯣꯡꯕ ꯆꯥꯅꯤꯡꯉꯗꯤ ꯁꯟꯗꯣ ꯆꯥꯅꯤꯡꯉꯗꯤ ꯅꯪꯒꯤ ꯅꯨꯄꯥꯗ ꯊꯣꯡꯉꯒ ꯆꯥꯎꯔꯨꯅꯦ ꯑꯗꯨꯗꯤ
ꯑꯁ ꯑꯩꯒꯤ ꯅꯨꯄꯥꯗꯤ ꯅꯨꯡꯁꯤꯕꯒꯤꯅꯦ ꯆꯠꯅꯤꯡꯗꯦ
ꯎꯝ
ꯂꯩꯔꯒ ꯆꯥꯎꯈꯅꯤꯅꯤ ꯅꯣꯏ ꯊꯕꯛ ꯁꯨꯔ ꯂꯩꯕꯕꯨ ꯁꯟꯗꯅ ꯀꯦꯖꯤ ꯑꯃꯒꯤ ꯑꯗꯨꯝꯅꯣꯏ ꯑꯅꯤꯈꯛꯇꯪ ꯀꯦꯖꯤ ꯀꯦ ꯖꯤ ꯑꯃ ꯐꯥꯎ ꯆꯥꯕ ꯉꯝꯃꯣꯏ
ꯑꯁ ꯉꯝꯃꯤꯍꯦ ꯑꯩꯗꯤꯅꯦ ꯑꯁꯕꯨ ꯄꯪ ꯇꯧꯔꯗꯤꯅꯦ ꯏꯊꯪꯗ ꯀꯦ ꯖꯤ ꯃꯉꯥ ꯆꯥꯕ ꯉꯝꯃꯦ
ꯆꯥꯕꯗ ꯉꯥꯎꯖꯩꯅꯦ ꯑꯗꯨꯗꯤ ꯅꯣꯏꯗꯤ
ꯍꯣꯏ ꯑꯦꯗꯤꯅꯦ ꯑꯩꯗꯤ ꯑꯐꯥꯎꯕ ꯃꯤ ꯑꯣꯏꯗꯣꯏꯅꯤ ꯍꯌꯦꯡ ꯑꯩꯗꯤ ꯍꯌꯦꯡꯋꯥꯏ ꯆꯥꯎꯔꯒ ꯑꯐꯥꯎꯕ ꯃꯤ ꯑꯣꯏꯗꯣꯏꯅꯤ
ꯃꯨꯛꯕꯥꯡ ꯇꯧꯔꯒ ꯆ ꯐꯥꯎꯕ ꯃꯤ ꯑꯣꯏꯗꯣꯏꯔꯣ
ꯍꯣꯏ ꯑꯩꯗꯤ ꯐꯥꯎꯕ ꯃꯤ ꯑꯣꯏꯔꯒ ꯌꯨꯇꯨꯞꯇꯅꯦ ꯑꯩꯒꯤ ꯑꯩꯒꯤ ꯄ ꯋꯥꯔꯤꯗꯤ
ꯃꯥꯟꯕꯕꯨ ꯃꯥꯟꯁꯤꯜꯂꯛ
ꯃꯪꯗ ꯐꯧ ꯃꯪꯗ ꯐꯧ ꯃꯪꯉꯔꯣꯏ ꯑꯗꯨꯕꯨ ꯋꯥꯔꯤ ꯉꯥꯛꯇ ꯁꯥꯟꯅꯔꯦ ꯑꯩꯈꯣꯏꯅꯤꯁꯦ
ꯀꯅꯥ ꯈꯪ ꯐꯥꯎꯔꯛꯄꯁꯨ ꯌꯥꯏ ꯑꯅ
ꯊꯪꯗꯦ
ꯏꯁꯐꯥꯎꯔꯛꯄ ꯃꯇꯝꯗ ꯂꯍꯥꯟ ꯌꯥꯝ ꯅꯨꯡꯉꯥꯏ ꯑꯩ ꯋꯥꯔꯤ ꯁꯥꯟꯅꯔꯝꯕꯗꯨꯅꯤꯅꯦ ꯀꯥꯏꯅ ꯇꯧ ꯇꯧꯅꯤꯡꯉꯥꯏ ꯑꯩ
ꯑ
ꯐꯥꯎꯅꯤꯉꯥꯏ ꯍꯣꯠꯅꯕ ꯑꯩ ꯑꯩ ꯑꯩ ꯂꯥꯏ ꯈꯨꯔꯨꯝꯕꯤꯒꯦ ꯐꯥꯎꯅꯤꯉꯥꯏ
ꯈꯨꯔꯨꯝꯕꯤꯍꯨ ꯀꯧꯕ
ꯑꯗꯣ ꯐꯥꯕꯔꯣꯝꯗꯗꯤ ꯍꯥꯎꯋꯦ ꯑꯁ ꯃꯧ ꯃꯌꯥꯝ ꯃꯥꯒꯤ ꯅꯨꯄꯤ ꯅꯨꯄꯤ ꯇꯔꯥꯒꯨꯝꯕ ꯂꯩꯔꯦ ꯑꯗꯨꯁꯨ ꯃꯧ ꯉꯥꯛꯇꯪ ꯍꯥꯏꯕꯒꯤ ꯐꯥꯎꯕꯗꯤ ꯑꯣꯏꯔꯔꯣꯏꯍ
ꯎꯝ ꯑꯩꯒꯤ ꯃꯤꯡꯁꯦ ꯂꯥꯁꯇ ꯃꯧ ꯀꯣꯏꯕ ꯍꯥꯏꯅ ꯐꯥꯎꯗꯣꯏꯅꯤꯀꯣ ꯃꯧꯗꯣ ꯆꯣꯠꯄꯅ ꯐꯥꯎꯗꯣꯏꯅꯤꯀꯣ ꯑꯁ ꯑꯗꯨꯗꯤ ꯄꯥꯝꯗꯦꯗ ꯑꯩꯁꯦ
ꯅꯪꯒꯤ ꯁꯤꯒꯤ ꯀꯨꯏꯁꯟ ꯀꯨꯏꯁꯜꯂꯒ ꯋꯥꯔꯤꯁꯤꯅꯕꯨ ꯉꯁꯦ ꯀꯤꯔꯛꯀꯗꯧꯔꯦ
ꯏꯁ ꯀꯤꯒꯅꯨꯍ ꯅꯪꯉꯣꯟꯗꯗꯤ ꯀꯔꯤꯝ ꯇꯧꯔꯤ ꯅꯪꯗꯤ
ꯐꯪ ꯇꯧꯅꯦ ꯐꯤ ꯇꯧꯕꯅꯦ ꯐꯪꯉ ꯇꯧꯕ꯭ꯔꯦ ꯑꯁ ꯌꯥꯝ ꯐꯥꯎꯕ ꯑꯣꯏꯔꯝꯒꯅꯤꯗ
ꯅꯪꯗꯤ ꯑꯩꯒꯤ ꯈ꯭ꯋꯥꯏꯗꯒꯤ ꯅꯨꯡꯁꯤꯔꯕ ꯑꯩꯒꯤ ꯅꯨꯄꯤ ꯑꯇꯣꯝꯕꯤꯅꯤ
ꯁ ꯕꯤꯔꯥꯅꯤꯍꯦ ꯑꯗꯨꯗꯤ
ꯑꯩꯅ ꯍꯧꯖꯤꯛ ꯍꯥꯏꯔꯛꯀꯗꯧ ꯏꯆꯦꯅꯤ ꯀꯥꯏ ꯍꯥꯏꯔꯛꯀꯗꯧ ꯃꯥꯟꯕ꯭ꯔꯕ
ꯇꯣꯝꯕꯤ ꯑꯣꯏꯅꯤꯡꯗꯦꯗ
ꯑꯁ ꯑꯇꯣꯝꯕꯤ ꯑꯣꯏꯔꯤꯁꯤ ꯀꯩꯅꯣ
ꯑꯍꯟꯁꯤꯡꯅ
ꯅꯣꯏ ꯅꯣꯏꯅꯆꯦꯗꯤ ꯌꯥꯝ ꯐꯕꯅꯦ ꯅꯣꯏ ꯅꯆꯦꯗꯤ ꯌꯥꯝ ꯐꯕꯅꯦ ꯇꯜꯂꯦꯕ ꯌꯥꯎꯕ ꯅꯦꯠꯋꯥꯛꯇꯤ ꯅꯦꯠꯋꯥꯛꯇꯤ ꯖꯒꯣꯏ ꯁꯔꯦ ꯍꯦ